ꯇꯥꯎ
ꯍꯣꯏ ꯃꯥꯅ‌ꯦ
ꯇꯥꯌꯦ ꯇꯥꯏꯌꯦ ꯇꯥꯏꯌꯦ ꯇꯥꯌꯦ ꯅꯪꯁꯤꯗꯤ ꯅꯣꯛꯅꯤꯡꯉꯤ ꯀꯥꯔꯤꯔ ꯈꯪꯗꯦ
ꯀ ꯀꯩꯒꯤ
ꯀꯩꯒꯤ ꯅ ꯂꯧꯅꯤꯡꯕ꯭ꯔ
ꯅꯣꯡ ꯐꯖꯅ ꯆꯨꯔꯁꯅꯨ ꯉꯁꯤꯒ ꯍꯌꯦꯡꯉꯁꯦ ꯅ ꯐꯖꯅ ꯆꯨꯔꯗꯤ ꯅꯨꯡꯉꯥꯏꯗꯕꯅꯦ ꯂꯧꯗꯣ ꯏꯁꯤꯡ ꯀꯔꯤ ꯍꯥꯏꯁꯤ꯭ꯔꯥ ꯏꯁꯤꯡ ꯋꯥꯏꯑꯕ
ꯑꯦꯁꯥ ꯍ ꯅꯄ ꯉꯁꯥꯏ ꯅꯣꯛꯄꯁꯨ ꯎꯔꯤꯗꯤ ꯏꯃꯥꯏ ꯏꯃꯥꯏ ꯌꯥꯝ ꯀꯜꯂꯤꯉ ꯅꯣꯏꯒꯤ ꯀꯗꯥꯏꯗ ꯂꯩꯔꯕ ꯑꯗꯨꯗꯤ
ꯅꯦ ꯀꯟꯗꯦꯕ ꯑꯩꯈꯣꯏꯔꯣꯝꯗꯗꯤ ꯈꯤꯇꯪ ꯈꯤꯇꯪ ꯆꯨꯑꯦꯕ ꯌꯥꯝ ꯆꯨꯗꯦꯕ
ꯑꯁ ꯉꯥꯛꯇꯪꯗꯤ ꯂꯣꯏꯔꯦ ꯅꯦꯉꯥꯏꯗ ꯑꯣ ꯀꯣꯔ ꯇꯥꯕꯤꯅꯤꯍꯦ
ꯍꯧꯖꯤꯛꯁꯨ ꯐꯖꯅ ꯇꯥꯕ ꯃꯥꯜꯂꯦꯀꯣ
ꯍꯧꯖꯤꯛ ꯍꯧꯖꯤꯛ ꯇꯥꯗꯕꯒ ꯆꯞ ꯃꯥꯟꯅꯒ꯭ꯔ‌ꯦ ꯉꯁꯥꯏꯒꯤ ꯉꯁꯥꯏꯒꯤꯗꯨꯒ ꯍꯥꯏꯔ ꯍꯧꯖꯤꯛ
ꯑꯗꯨꯗꯤ ꯅꯪ ꯐꯦꯟ ꯐꯦꯟ ꯇꯧꯕ꯭ꯔꯥ
ꯐꯦꯟ ꯇꯧꯕ꯭ꯔ ꯍꯥꯏꯗꯤ ꯀꯩꯅꯣ
ꯐ‌ꯦꯟ ꯑꯣꯟ
ꯑꯣ ꯑꯣꯟꯁꯨ ꯇꯧꯏ ꯅ‌ꯣꯡꯁꯨ ꯇꯥꯏ ꯀꯩꯅ‌ꯣ ꯑ ꯃꯈꯣꯜ ꯌꯥꯝ ꯊꯣꯛꯄ꯭ꯔꯣ
ꯍꯣꯏ
ꯑꯁ ꯅꯣꯡ ꯇꯥꯕꯕꯨ ꯀꯩꯅꯣꯍꯦ ꯂꯣꯡꯒꯤ ꯃꯈꯣꯟ ꯍꯧꯖꯤ ꯀ
ꯇꯥꯏꯌꯦ
ꯎ ꯇꯥꯔꯤꯕ
ꯑ ꯇꯥꯏ
ꯑꯁ ꯅꯪ ꯅꯪꯒꯤ ꯅꯪꯒꯤ ꯈꯣꯟ ꯆꯦꯕ ꯎꯝ
ꯀꯩꯒꯤ
ꯀꯣꯟꯗ꯭ꯔꯦꯇꯥ ꯊꯧꯦ ꯌꯥꯝ ꯅꯨꯡꯁꯤꯌꯦꯅꯦ
ꯑꯩꯁꯨꯅꯦ ꯑꯁ ꯊꯕꯛꯁꯤꯦ ꯃꯟꯗꯅ ꯍꯟꯗꯛ ꯃꯔꯛꯁꯦ ꯋꯥꯔꯤ ꯁꯥꯕꯒ ꯁꯟꯗ꯭ꯔꯦ
ꯀꯌꯥ ꯍꯣꯏ
ꯊꯕꯛ ꯆꯤꯟ ꯃꯟꯗꯅ ꯋꯥꯔꯤ ꯁꯥꯕ ꯀꯥꯁꯦ ꯁꯪꯗ꯭ꯔꯦꯕ
ꯎꯝ ꯁꯪꯉꯀꯥꯟꯗꯁꯨ ꯋꯥꯔꯤ ꯁꯥꯗꯕꯗꯣ
ꯑꯕꯣ ꯍꯅꯤꯠꯇꯣ
ꯁꯪꯕ ꯀꯥꯟꯗꯁꯨ ꯅꯪ ꯀꯩ ꯀꯥꯏꯩꯅꯣ ꯇꯧꯒꯦꯔ ꯐꯣꯟ ꯌꯦꯡꯕ꯭ꯔꯥ ꯈꯣꯠꯄ꯭ꯔꯥ ꯇꯧꯔꯝꯕꯅꯦꯕ
ꯎꯠꯇꯌꯦ ꯑꯁ ꯈꯪꯗꯦ ꯑꯁ ꯋꯥꯏ ꯋꯥꯃꯜꯂꯁꯨ ꯇꯨꯝꯕ ꯇꯨꯝꯕ ꯌꯥꯗꯕꯅꯦ
ꯍꯣꯏ ꯍꯦ ꯅꯅꯤ
ꯑ
ꯁ ꯉꯁꯤ ꯅꯥꯄꯤ ꯀꯌꯥ ꯃꯥꯟꯗꯦ ꯍꯥꯏꯖꯅꯤ ꯀꯃꯥꯏ ꯋꯥꯕ꯭ꯔꯣ
ꯑꯁ ꯀꯔꯤꯔꯣ ꯆꯠꯊꯣꯛ ꯆꯠꯁꯤꯟ ꯂꯧꯕꯨꯛꯇ ꯑꯗꯨꯝ ꯂꯩꯔꯦꯗꯨꯗꯤ ꯏꯁꯤꯡ ꯑꯃꯨꯛ ꯌꯦꯡꯉꯤ ꯏꯁꯤꯡ ꯑꯃꯨꯛ ꯊꯥꯗꯩ ꯎ ꯑꯁ ꯅꯪ ꯈꯪꯗꯕꯣꯏꯗꯤꯅꯦ
ꯅꯤꯡꯧꯕ ꯑꯩ ꯂꯥꯛꯑꯣ ꯍꯥꯏꯔꯣ
ꯈꯪ ꯑꯁ ꯂꯥꯛꯇ꯭ꯔꯁꯨ ꯌꯥꯔꯦꯗ ꯂꯥꯛꯅꯤꯡꯕꯨꯔꯗꯤ ꯅꯪꯕꯨ
ꯍꯪꯗꯗ ꯅꯪꯅꯅꯥ ꯐꯣꯟꯕ ꯃꯥ
ꯑ ꯐꯨꯠꯕ ꯍꯣ
ꯅꯁꯥꯗꯣ ꯅꯁꯥꯗ ꯏꯪꯍꯜꯂꯅꯣ
ꯀꯗꯥꯏꯗꯒꯤ ꯑꯌꯨꯛꯇꯒꯤ ꯅꯨꯡꯊꯤꯜ ꯐꯥꯎꯕ ꯏꯁꯤꯡꯗ ꯑꯗꯨꯝ ꯇꯤꯡꯉꯒ ꯈꯣꯡ ꯈꯣꯠꯇꯨ ꯂꯩ ꯆꯣ ꯑꯒ ꯂꯩꯗꯤ
ꯀꯗꯥꯏꯗꯒꯤ
ꯅꯣꯏ ꯅꯣꯏꯗꯤ ꯄꯣꯊꯥꯕꯒꯤ ꯁꯪꯁꯨ ꯁꯦꯝꯗꯦ
ꯑ ꯁꯦꯝꯗꯦ ꯑꯗꯨꯒꯤ
ꯥ ꯂꯥꯁꯥ ꯑꯃꯗ ꯉꯥꯏꯍꯥꯛ ꯉꯍꯥꯛ ꯆꯪꯉꯒ ꯄꯣꯠꯊꯥ ꯌꯥꯕꯅꯦ ꯑꯩꯈꯣꯏꯒꯤ ꯆꯩꯔ ꯀꯩꯅꯣ ꯆꯩꯔ ꯎꯔꯣ ꯃꯔꯤ ꯃꯔꯤꯔ ꯃꯉꯥꯔꯣ ꯆꯩꯋꯥ ꯋꯥꯇꯦꯛ ꯈꯔ ꯄꯨꯔꯣ ꯑꯗꯨꯒ ꯌꯣꯉꯒ ꯅꯣꯏꯒꯤ ꯝꯕꯨꯨꯔ ꯃꯆꯥꯗꯨꯗꯣ ꯀꯩꯅꯣ ꯇꯧꯕ ꯇꯞꯄ꯭ꯔꯣꯕꯂ ꯄꯨꯔꯣ ꯣꯡꯣꯡ ꯅꯣꯡꯃꯒꯤꯗ ꯑꯗꯨꯝ ꯈꯜꯂꯒ ꯍꯦꯛ ꯂꯣꯏꯔꯒꯗꯤ ꯋꯥꯇꯔꯄꯨꯜꯇꯣ ꯌꯨꯝꯗ ꯑꯃꯨꯛ ꯄꯨ ꯑꯃꯨꯛ ꯇꯧ ꯌꯥꯕꯗꯕꯣ
ꯌꯥꯏ ꯌꯥꯏꯦ
ꯑꯗꯨꯗꯃꯥꯏꯅ ꯇ ꯍꯣꯕ
ꯇꯪ ꯂꯥꯛꯄ ꯀꯥꯟꯗ ꯇꯧꯁꯦ
ꯑꯗꯨ ꯁꯦꯝꯕꯒꯨ ꯀꯌꯥꯝ ꯀꯨꯏꯒꯗꯣꯏꯅꯣ ꯌꯣꯄꯥꯛ ꯄꯥꯏꯔꯅꯤ
ꯁꯤ ꯌꯥꯥꯏꯕ
ꯎ ꯍꯣꯏ ꯋꯥꯔꯤ ꯂꯤꯒꯦꯕ ꯌꯣꯄꯥꯛꯇꯣ ꯇꯧꯔꯅꯤ ꯌꯥꯝ ꯆꯥꯎꯁꯨ ꯌꯣꯄꯥꯛꯇꯣ ꯃꯔꯤꯗꯣ ꯈꯔ ꯂꯤꯡꯕ ꯑꯃ ꯎꯔꯛꯀꯅ ꯋꯥꯔ ꯋꯥꯁꯨ ꯌꯥꯅꯤ ꯇꯧ ꯋꯥ
ꯑꯥ
ꯈꯣꯏꯒꯤ ꯌꯨꯝ ꯑꯗꯨ ꯃꯊꯛꯀꯤꯗ ꯀꯩꯅꯣ ꯈ ꯊꯧꯔꯤꯅ ꯇꯝꯕ꯭ꯔꯄꯨ ꯑꯩ ꯄꯨꯕꯗꯣ ꯑꯗꯨꯝ ꯈꯜꯂꯒ ꯑꯗꯨꯝ ꯐꯝꯕ ꯌꯥꯏ ꯅꯣꯢꯒꯤ ꯂꯧ ꯐꯖꯕꯁꯤꯗꯤ
ꯑꯗꯨ ꯑꯣꯏꯔꯁꯨ
ꯄꯨꯡ ꯑꯃ ꯐꯥꯔꯣꯢ ꯁꯦꯝꯕꯗ ꯅꯪ ꯅꯄꯥꯁꯨ ꯁꯦꯝꯕ ꯍꯩꯅꯦ ꯑꯩꯒꯤ ꯑꯉꯥꯡ ꯅꯋꯥ ꯑꯉꯥꯡ ꯑꯁ ꯅꯣꯢꯁꯦ
ꯍ
ꯅꯧ ꯆꯠꯇ꯭ꯔꯁꯨ ꯍꯩꯅꯤ ꯀꯩꯗꯧꯕꯩ ꯍꯩꯔꯣꯏꯗꯣꯏꯅꯣ
ꯅꯥꯇꯣꯟꯁꯦ ꯌꯥꯗ꯭ꯔꯦꯕ ꯉꯁꯥꯏ ꯑ ꯅꯪ ꯀꯩꯅꯣ ꯇꯧꯕꯗꯣ ꯅꯪ ꯗ꯭ꯌꯨꯇꯤꯗꯣ ꯀꯃꯥꯏꯅ ꯇꯧꯒꯦ ꯑꯃꯨꯛ ꯁꯥꯡꯄ꯭ꯔꯣ
ꯁꯠꯇꯦꯗ ꯉꯥꯏ ꯅꯪ ꯍꯥꯡꯁꯨ ꯁꯨꯡꯍꯥꯡ ꯍꯪ ꯗꯦ
ꯑꯣ
ꯆꯠꯇꯦꯗ
ꯎꯝ
ꯑꯥꯗ ꯑꯗꯨꯝ ꯍꯣꯔꯦꯟꯗꯤ ꯈꯪꯗꯦ ꯀꯥꯏ ꯁꯇꯅ ꯂꯣꯡꯒꯥ ꯆꯨꯕꯅꯦ ꯌꯥꯝ ꯇꯥꯟꯈꯔꯖꯠꯅꯤ
ꯎꯝ ꯑꯣꯢꯔꯝꯒꯅꯤ ꯍꯣꯏ
ꯌꯥꯝ ꯇꯥꯜꯂꯦ ꯄꯨꯟꯁꯤꯁꯦ ꯈꯪꯗꯦ ꯄꯨꯡ ꯅꯤꯄꯥꯟ ꯅꯤꯄꯥꯟ ꯇꯥꯔꯦ ꯃꯨꯡꯒꯂꯤꯃꯛꯇ ꯆꯁꯦꯂꯥꯏꯗꯣ
ꯑꯁ ꯉꯍꯥꯛ ꯂꯩꯔꯗꯤ ꯊꯣꯛꯑꯅꯤꯅꯦ ꯑꯃꯨꯛ
ꯍꯣꯏ ꯌꯥꯝ ꯇꯜꯂꯦ ꯏꯕꯦꯝꯃ ꯌꯥꯝ ꯇꯟꯈ꯭ꯔꯖꯥꯠꯅꯤꯀꯣ
ꯍꯣꯏ ꯍꯣꯏ ꯑꯣꯏꯔꯝꯒꯅꯤ ꯅꯣꯡꯒ ꯑꯃꯨꯛ ꯆꯨꯕꯅꯦꯀꯣ ꯐꯃꯨꯡꯗ ꯅꯨꯡꯉꯥꯏꯅ ꯍꯤꯞꯄꯒ ꯂꯩꯅꯤꯉꯥꯏ ꯅꯨꯡꯉꯥꯏꯕ
ꯎꯄꯥꯏ ꯂꯩꯇꯦ
ꯑꯗꯨꯅꯦ ꯑꯗꯨꯅꯦ
ꯍꯞꯇꯥꯗ ꯐꯃꯨꯡꯗ ꯅꯨꯡꯉꯥꯏꯅ ꯇꯨꯝꯕꯁꯦ ꯀꯩꯅꯣꯅꯤꯗ ꯅꯣꯡꯃ ꯈꯪꯉꯤꯗ ꯍꯥꯏꯔꯒꯗꯤ ꯅꯣꯡ ꯅꯨꯃꯤꯠ ꯍ ꯅꯨꯃꯤꯠ ꯅꯨꯃꯤꯠ ꯍꯨꯝꯅꯤꯅ ꯄꯣꯊꯥ ꯐꯪꯕ ꯅꯨꯡꯗꯥꯡꯒꯤ
ꯎꯝ
ꯈꯪꯗ꯭ꯔꯦ ꯑꯗꯣ ꯀꯩꯅꯣ ꯆꯦꯗꯨꯗꯤ ꯀꯃꯥꯏꯅ ꯇꯧꯁꯤ ꯍꯥꯏꯕ꯭ꯔꯣ
ꯗꯣ ꯑꯩꯈꯣꯏ ꯃꯤ ꯂꯥꯛꯄꯗ ꯊꯥꯕꯤꯔꯒꯦ
ꯀꯩꯗꯧꯉꯩ ꯂꯥꯛꯀꯦ ꯍꯥꯏꯕ꯭ꯔꯣ
ꯈꯪꯗꯦ ꯅꯤꯡꯊꯧꯀꯥꯕ ꯂꯩꯞꯥꯛꯄꯣꯛꯏ ꯑꯘꯨꯋꯥꯏꯘ ꯂꯥꯛꯑꯅꯤ
ꯑꯣ ꯅꯪ ꯅꯤꯡꯊꯧꯀꯥꯕꯗꯨꯗꯤ ꯅꯣꯏ ꯅꯅꯥꯎꯄꯥꯈꯣꯏꯗ ꯆꯠꯀꯅꯤꯅ
ꯍꯣꯏ ꯀꯩꯘꯧꯔꯒꯦ
ꯑꯗꯨ ꯆꯠꯄ ꯃꯇꯝꯗ ꯅꯣꯏ ꯅꯣꯏ ꯅꯆꯦꯒꯤ ꯅꯨꯄꯥꯗꯣ ꯑꯗꯨ ꯂꯥꯛꯑꯗꯤ ꯑꯗꯨꯝ ꯄꯤꯕꯤꯔꯣ ꯍꯥꯏꯕ
ꯍꯣꯏ ꯍꯣꯏ ꯑꯩ ꯂꯥꯛꯇ꯭ꯔꯤꯉꯩꯗ ꯁꯨꯝ ꯂꯥꯛꯑꯒꯗꯤ ꯄꯤꯕꯤꯔꯣꯅ ꯏꯅꯤꯎꯄꯥ ꯍꯣꯢꯗ ꯊꯝꯈ꯭ꯔꯕꯅꯦ ꯑꯩꯅ
ꯀꯥꯎꯔꯝꯒꯅꯤ ꯑꯃꯨꯛ ꯃꯣꯏꯗꯤ ꯅꯤꯡꯁꯤꯡꯗ꯭ꯔꯗꯤ
ꯀꯥꯎꯔꯣꯏꯍꯦ ꯀꯩꯘꯧꯕꯩ ꯀꯥꯥꯎꯘꯣꯏꯅꯣ ꯅꯠꯇ꯭ꯔꯒ ꯀꯩꯅꯣ ꯎꯝ ꯀꯩꯅꯣ ꯁꯕꯤꯗ ꯄꯤꯔꯝꯃꯁꯤꯔꯥ
ꯆꯂꯍꯦ
ꯑꯦꯁꯥꯕꯤꯅ ꯄꯤꯔꯝꯕ ꯅꯪꯒꯤ ꯅꯨꯄꯥꯒꯤ ꯅꯪꯒꯤ ꯅꯨꯄꯥꯒꯤꯁꯦ ꯌꯨꯝꯗ ꯊꯥꯕꯤꯌꯣꯑꯣꯅ
ꯀꯔꯤ ꯑꯩꯒꯤ ꯅꯨꯄꯥ ꯂꯣꯏꯔꯦ ꯅꯪꯁꯨ ꯍꯥꯏꯔꯒ ꯅꯣꯛꯂꯛꯀꯅꯤ ꯃꯤ
ꯎꯝ ꯑꯗꯨꯃꯥꯏ ꯑꯗꯨꯃꯥꯏꯅ ꯍꯥꯏꯒꯦ ꯅꯤꯡꯊꯧꯀꯥꯕ ꯂꯥꯛꯄꯗ ꯎꯝ
ꯑꯈꯣꯏꯘꯘꯤ ꯅꯣꯡ ꯆꯨꯎꯦ ꯍꯧꯖꯤꯛꯁꯨ ꯆꯨꯗ꯭ꯔꯣ
ꯆꯨꯋꯦ ꯍꯧꯖꯤꯛꯁꯨ ꯆꯨꯋꯦ ꯂꯦꯞꯇꯅ ꯆꯨꯋꯦ ꯌꯥꯝ ꯀꯟꯅꯕꯨꯗꯤ ꯆꯨꯗꯦ
ꯊꯣꯛꯑꯦꯀꯣ ꯌꯥꯝ ꯀꯜꯂꯦ ꯉꯥꯏꯍꯥꯛ
ꯑꯁ ꯁꯥꯏꯌꯦ ꯅꯨꯡꯊꯤꯟꯗꯣ ꯃꯌꯥꯝ ꯁꯥꯏꯕ ꯑꯗꯣ ꯑꯩ
ꯉꯥꯏꯍꯥꯛꯇꯪꯅꯦꯕ ꯑꯗꯨ ꯑꯣꯏꯔꯁꯨ ꯌꯥꯝ ꯁꯥꯏꯕ
ꯄꯨꯡ ꯑꯅꯤꯗ ꯆꯪꯉꯒꯅꯦ ꯑꯩ ꯍꯥꯕ ꯕꯥꯠ ꯇꯧꯔꯒ ꯇꯨꯝꯕꯗꯣ ꯇꯨꯝꯒꯦ ꯇꯧꯕꯗꯣ ꯑꯗꯨꯐꯥꯎ ꯌꯥꯝ ꯁꯥꯏꯕ ꯂꯩꯔꯒ ꯅꯣꯡ ꯀꯣ ꯇꯥꯔꯦ ꯑꯩ ꯄꯨꯡ ꯑꯃꯃꯨꯛꯇꯤ ꯇꯨꯝꯃꯦꯕ ꯉꯁꯥꯏ
ꯎꯝ
ꯑꯅꯤ ꯃꯈꯥꯏꯗ ꯇꯨꯝꯕꯗ ꯑꯍꯨꯝ ꯃꯈꯥꯏ ꯊꯣꯂꯛꯑꯦ
ꯎꯝ
ꯅꯪ ꯀꯃꯥꯏꯅ ꯇꯧꯒꯅ ꯂꯣꯏ ꯂꯣꯏ
ꯇꯥꯕ꯭ꯔꯣ
ꯑꯩꯅ
ꯇꯥꯕ꯭ꯔꯣ
ꯍꯣꯏꯃꯦ ꯇꯥꯗꯕ꯭ꯔꯣ
ꯅꯪꯒꯤ ꯅꯦꯠꯋꯥꯔꯛꯁꯤ ꯅꯨꯡꯉꯥꯏꯇꯦ
ꯑꯩꯅ ꯐꯣꯟ ꯇꯧꯒꯗꯕꯗꯨꯁꯨ ꯊꯕꯛ ꯆꯤꯜꯂꯝꯒꯗ꯭ꯔꯥꯅ ꯑꯩꯅ ꯇꯧꯕ ꯇꯜꯂꯕ
ꯎ ꯁꯪꯗꯦ ꯐꫭꯟ ꯄꯥꯏꯕꯒ ꯁꯪꯉꯦ ꯉꯥꯏꯍꯥꯛꯇꯪ
ꯂꯥꯛꯀ ꯈꯠꯄꯗꯨꯗ ꯑꯗꯣꯝꯗ ꯄꯥꯏꯕ ꯋꯥꯅꯤ ꯄꯨꯡ ꯀꯌꯥ ꯇꯥꯔꯒꯦ ꯀꯔꯤꯗꯅ
ꯁꯪꯗꯦꯕ ꯐꯣꯟ ꯄꯥꯏꯕ ꯁꯪꯗꯦ
ꯊꯃꯣꯏ ꯌꯥꯝ ꯀꯜꯂꯦ
ꯀꯟꯗꯦꯗ ꯁꯤꯒꯨꯝꯕ ꯁꯤꯗꯤ ꯅꯣꯡꯃ ꯑꯗꯨꯝ ꯁꯨ ꯆꯍꯤ ꯑꯃꯗ ꯅꯣꯡꯃ ꯅꯤꯅꯤꯗ ꯈꯛꯇꯪ ꯁꯨꯕꯕꯨ ꯊꯕꯛ ꯀꯜꯂꯤ ꯍꯥꯏꯌꯦ
ꯍꯨꯍꯨꯝ ꯂꯩꯕꯥꯛꯄꯣꯛꯄꯗꯥ ꯂꯩꯕꯥꯛꯄꯣꯛꯄꯗ ꯐꯧ ꯍꯨꯟꯘꯣꯏꯔꯣ
ꯈꯪꯗꯦ ꯅꯤꯡꯊꯧ ꯀꯥꯕꯗ ꯌꯥꯔꯗꯤ ꯍꯨꯟꯒꯅꯤ
ꯑꯦ ꯍ ꯅꯣꯡꯊꯧ ꯄꯥꯕꯗ ꯅꯣꯏ ꯅꯣꯏ ꯈꯛꯇꯪ ꯉꯝꯒꯗ꯭ꯔꯕ ꯑꯗꯨ ꯑꯣꯀꯥꯏ ꯁꯨ ꯇꯥꯛꯈꯤꯗꯣꯏꯅꯦ ꯎꯄꯥ ꯍꯥꯏꯗꯤ ꯍꯧꯀꯤ ꯐꯩꯗꯣꯝ ꯐꯩꯗꯣꯝꯗꯣ ꯂꯦꯕꯔꯤꯡ ꯇꯧꯔꯒ ꯀꯩꯅꯣ ꯇꯧꯈꯤꯗ
ꯑꯥ ꯑꯥ ꯑꯥ ꯎꯥ ꯑ ꯈꯪꯗꯦ ꯃꯤ ꯑꯃ ꯑꯅꯤ ꯀꯧꯁꯤꯔꯅ ꯈꯟꯕ ꯑꯩꯈꯣꯏ ꯏꯅꯥꯎꯅꯨꯄꯥꯈꯣꯏ
ꯎꯝ
ꯍꯣꯏ ꯑꯗꯨꯝ ꯌꯥꯏꯗꯅ ꯀꯧꯔꯗꯤ ꯑꯣꯀꯥꯏꯗꯣ ꯁꯤꯡ ꯑꯃ ꯂꯧꯔꯒ ꯎꯝ ꯑꯗꯨꯅ ꯐꯔꯗꯅ ꯈꯟꯕ
ꯎꯝ ꯑꯗꯨꯅ ꯐꯔꯦ ꯇꯧꯔꯣ ꯈꯔ ꯍꯔ ꯍꯣ ꯀꯣꯆꯤꯡ ꯂꯩꯔꯗꯤ ꯐꯥꯒꯗꯕꯅꯦ ꯅꯪ
ꯀꯨꯠ ꯀꯨꯆꯤꯒꯤ ꯀꯔꯤ ꯀꯨꯆꯤ
ꯅꯥꯄꯤ ꯃꯥꯟꯅꯕ ꯀꯃꯣꯄꯥ ꯃꯅꯕꯨꯁꯤꯗ ꯍꯥ
ꯂꯩꯌꯦꯕ ꯂꯩꯌꯦꯕ
ꯂꯩ ꯂꯩꯗꯗꯤ ꯉꯁꯤ ꯄꯨꯔ ꯇꯧ ꯌꯥꯗ꯭ꯔꯣꯗꯤ ꯉꯁꯤ ꯄꯨꯗꯕ꯭ꯔꯥꯕ
ꯌꯥꯗꯦ ꯀꯩꯅꯣ ꯇꯧꯕꯗꯣ ꯄꯤꯔꫭ ꯂꯩꯕꯥꯛꯇ ꯂꯣꯏ ꯄꯥꯛꯏꯑꯕ ꯑꯗꫭ ꯄꯣꯝꯕ ꯍꯧꯗ꯭ꯔꯤꯕ ꯅꯥꯄꯤꯗꫭ ꯅꯨꯄꯤꯗꯣ ꯄꯨꯝꯕ ꯍꯧꯗ꯭ꯔꯤ ꯑꯗꯨꯅ ꯅꯤꯡꯊꯧꯀꯥꯕꯗ ꯇꯧꯒꯅꯤ ꯍꯥꯏꯕ
ꯍꫭꯏ
ꯍꯪꯕ꯭ꯔꯣ
ꯑꯗꯨꯗꯤ ꯂꯩꯕꯥꯛꯄꫭꯛꯄꯗ ꯒꯥꯝꯕ ꯍꯣꯂꯨ ꯀꯩꯅꫭ ꯐꯥꯎꯗꯣ
ꯈꯪꯗꯦ ꯀꯥꯟꯗꯧꯉꯥꯏ ꯍꯨꯟꯁꯤꯔꯥ ꯂꯩꯕꯥꯛꯄꫭꯛꯄꯗ ꯍꯨꯟꯁꯤꯔꯥ ꯈꯪꯗꯦ ꯒ꯭ꯌꯥꯟ ꯇꯥꯗꯦ ꯍꯌꯦꯡꯅ ꯈꯪꯒꯅꯤ
ꯈꯪꯗꯦ ꯐꯧ ꯇꯤꯡꯕꯗꯨꯁꯨ ꯅꯨꯃꯤꯠ ꯑꯅꯤ ꯈꯛꯇ ꯌꯥꯒꯗ꯭ꯔꯥ ꯌꯥꯔꯣꯏꯗ꯭ꯔꯥ ꯈꯪꯗꯦ
ꯉꯁꯤ ꯇꯤꯡꯉꯥꯝꯑꯕꫭ
ꯑ ꯉꯁꯤ ꯑꯌꯨꯛꯇ
ꯎꯝ ꯉꯁꯤ ꯇꯤꯟꯒꯗꯤ ꯍꯌꯦꯡ ꯌꯥꯅꯤꯗ ꯅꯤꯡꯊꯧ ꯐꯧ ꯍꯣꯟꯕꯕꯨꯥꯎ ꯌꯥꯝ ꯀꯨꯏꯅ ꯆꯪꯕ꯭ꯔꯣ ꯀꯨꯏꯅ ꯀꯨꯏꯅ ꯆꯪꯗꯧ ꯃꯥꯟꯗꯦꯗ ꯀꯨꯏꯕꯔꯦ ꯇꯤꯟꯀꯌꯥ ꯇꯤꯟ ꯀꯌꯥꯅꯣ ꯕ
ꯇꯤꯟ ꯑꯍꯨꯝ ꯃꯔꯤꯒꯨꯝꯕ ꯃꯔꯤ ꯃꯉꯥꯒꯨꯝꯕꯗꯤ ꯇꯧꯅꯤ
ꯀꯨꯏꯔꯣꯏꯗ
ꯈꯪꯗꯦ ꯑꯗꯨꯁꯨ ꯅꯦꯛꯊꯣꯛꯑꯁꯦꯅ ꯈꯟꯕ ꯐꯥꯎ ꯍꯨꯟꯅꯕꯁꯨ ꯃꯤ ꯂꯩꯇꯦꯕ ꯑꯗꯨꯒꯤ ꯅꯦꯛꯑꯁꯅ ꯈꯟꯕ ꯑꯋꯥ ꯈꯨꯠꯁꯨꯃꯟ ꯄꯤꯔꯒꯦꯀꯣ ꯑꯩꯔꯣꯍꯦ ꯀꯗꯥꯏꯗꯒꯤ ꯍꯀꯨꯝꯗꯣ ꯑꯩꯈꯣꯏ ꯍꯨꯟꯈꯩ ꯅꯨꯄꯥ ꯑꯃ ꯍꯨꯟꯕꯤꯌꯦꯕꯀꯣ ꯑꯗꯣ ꯃꯥꯒꯤꯗꯣ ꯀꯔꯤ ꯍꯥꯏꯁꯤꯔꯥ ꯐꯧꯗꯣ ꯌꯥꯝꯃꯟꯕꯒꯤ ꯐꯧꯗꯣ ꯐꯠꯇ꯭ꯔꯦꯕ
ꯌꯥꯝꯃꯜꯁꯨ ꯑꯗꯨ ꯌꯥꯝꯃꯜ ꯆꯒ ꯌꯥꯝꯕꯜ ꯌꯥꯝꯕꯜ ꯖꯒ ꯑꯗꯨꯣ ꯐꯣꯇꯣꯒ ꯂꯧꯊꯣꯛꯒꯗꯕꯅꯦ
ꯌꯥꯝꯍꯟꯕꯒꯤ ꯐꯣꯏꯗꯣꯛꯄꯗꯣ ꯉꯝꯗ꯭ꯔꯦꯕ
ꯎꯝ